ꯑ
ꯇꯄ꯭ꯔꯣ
ꯑꯁ ꯅꯈꯣꯟꯁꯦ ꯌꯥꯝ ꯄꯤꯛꯏꯦꯅ
ꯍꯣꯏ ꯑꯩꯗꯤ ꯈꯔ ꯏꯪ ꯇꯞꯄꯅꯤꯅ ꯑꯗꯨꯝ ꯄꯤꯛꯑꯦ ꯐꯣꯟꯁꯨ
ꯑꯣ ꯍꯥꯞꯄꯨ ꯕꯣꯂꯨꯝꯗꯨ ꯅꯪꯒꯤ
ꯑꯄꯦ
ꯑꯁ ꯅꯪꯒ ꯃꯤꯒ ꯆ ꯃꯥꯟꯅꯗꯦꯅꯦ ꯃꯈꯣꯟꯁꯦ
ꯑꯩꯗꯤ ꯈꯔ ꯇꯣꯡꯉꯥꯟꯕ꯭ꯔꯣ
ꯍꯣꯏ ꯅꯪꯒꯤꯁꯦ ꯂꯤꯜꯂꯤ ꯈꯔꯨꯅꯦ ꯌꯥꯝꯅ ꯏ ꯇꯣꯄꯤ
ꯃꯍꯧ ꯁꯥꯗꯦ ꯅ
ꯆ ꯆꯥ ꯈꯔꯕꯣꯅꯪ
ꯆꯥꯅꯤꯡꯗꯕꯩ ꯆꯥꯗꯦꯗ
ꯑꯁ ꯊꯦꯡꯉꯦꯍꯦ ꯕꯨꯛ ꯅꯥꯒꯅꯤꯅꯦ
ꯀꯩ ꯍꯥꯏꯕꯅꯣ
ꯊꯦꯡꯉꯦꯕꯠ ꯆꯥꯕꯗꯨ
ꯍꯣꯏ ꯊꯦ ꯑꯗ ꯎꯝ ꯆꯥꯛ ꯉꯁꯥꯏꯗ ꯆꯥꯛ ꯌꯥꯝ ꯂꯥꯝꯃꯦꯕꯀꯣ
ꯀꯔꯤꯟꯁꯥꯡ ꯊꯨꯡꯕ
ꯑꯩꯗꯣ ꯎꯁꯣꯏ ꯑꯀꯪꯕꯗꯣ ꯈꯪꯕ꯭ꯔꯥ
ꯎꯁꯣꯏꯁꯦ ꯀꯔꯝꯕ ꯎꯁ
ꯋꯥꯗ ꯍꯧꯕꯗꯣ
ꯑꯣ ꯍꯣ ꯑꯣ ꯍꯣ ꯆꯣ ꯆꯣ ꯈꯪꯉꯤ ꯈꯪꯉꯤ
ꯑꯗꯨ ꯀꯩꯅꯣ ꯆꯥꯏ ꯑꯗꯨ ꯊꯣꯡꯉꯦ ꯑꯀꯪꯕꯗꯣ ꯊꯣꯡꯉꯦ ꯑꯀꯪꯕ ꯑꯣꯏꯅ ꯊꯣꯡꯉꯦ ꯍꯣꯡꯉꯁꯤꯗꯤ ꯑꯩ
ꯏꯁꯗꯤ
ꯅꯪꯗꯤ
ꯑꯩꯗꯤ ꯎꯝ ꯎꯝ ꯂꯐꯣꯏꯒꯤ ꯀꯩꯅꯣꯗꯣ ꯈꯪꯕ꯭ꯔꯥ
ꯑꯣ ꯈꯪꯉꯦ
ꯏꯔꯣꯟꯅꯕ ꯆꯥꯎꯗꯣ ꯑꯗꯨꯒ ꯑꯂꯨꯒ ꯉꯥ ꯑꯀꯪꯕ ꯆꯥꯏꯑ
ꯅꯣꯏꯁꯦ ꯀꯩꯅꯣ ꯑꯍꯥꯎ ꯑꯍꯥꯎꯕ ꯑꯗꯨꯝ ꯆꯥꯕ꯭ꯔꯥ ꯀꯩꯅꯣꯝ ꯇꯧꯋꯤꯗ
ꯑ ꯆꯥꯗꯦ ꯑꯗꯣ ꯋꯥ ꯑꯃꯍꯥꯏꯒꯤ
ꯍꯥꯏꯌꯣ ꯑꯅꯤ ꯑꯍꯨꯝ ꯍꯥꯏꯌꯣ ꯑꯗꯨꯝ
ꯅꯪꯒꯤ ꯌꯦꯟꯁꯥꯡꯁꯦ ꯑꯅꯨꯕꯤꯒꯅꯨꯕꯒꯤ ꯌꯦꯟꯁꯥꯡ ꯃꯥ ꯃꯥꯜꯂꯦ
ꯀꯩꯅꯣꯅꯦ ꯅꯪ ꯑꯩ ꯑꯩꯅ ꯊꯣꯡꯕꯗ
ꯆꯥꯗ꯭ꯔꯤꯗꯣ ꯎꯁꯣꯏꯁꯦ ꯌꯥꯝ ꯀꯔꯤ ꯍꯥꯏꯁꯤꯔꯦ ꯆꯥꯕꯗꯨ ꯆꯥꯅꯤꯡꯗꯕ ꯆꯒꯦꯝ ꯄꯣꯝꯕꯒꯨꯝꯕꯗꯤ ꯆꯥꯅꯤꯡꯉꯦ
ꯑꯁ ꯅꯪ ꯌꯦꯟꯁꯥꯡꯁꯨ ꯊꯣꯡꯕ ꯍꯩꯇ꯭ꯔꯒ ꯃꯤꯉꯣꯟꯗ
ꯑꯩꯗꯤ ꯆꯥꯅꯤꯡꯗ꯭ꯔꯗꯤ ꯆꯥꯅꯤꯡꯗꯦ ꯆꯠꯅꯤꯡꯉꯗꯤ ꯆꯠꯅꯤꯡꯉꯦ ꯑꯗꯨ ꯍꯥꯏꯕꯅꯦ
ꯅꯪꯗꯣ ꯍꯤꯟꯖꯥꯡꯗ ꯐꯥꯎ ꯆꯤꯜꯍꯥꯎ ꯊꯤꯔꯗꯤ ꯅꯪꯁꯦ ꯅꯨꯄꯤ ꯈꯟꯕꯅꯗꯤ ꯐꯖꯅ ꯈꯟꯒꯅꯤ
ꯍꯣꯏ ꯑꯩꯗꯤꯀꯣ ꯑꯁ ꯃꯨꯟꯅ ꯈꯪꯕꯅꯦ ꯑꯩꯗꯤ
ꯃꯨꯟꯅ ꯈꯟꯕꯗꯨ ꯅꯠꯇꯦꯅꯦꯍꯦ ꯑꯩꯅ ꯍꯥꯏꯕꯗꯤꯀꯣ ꯑꯩꯅ ꯍꯥꯏꯕꯗꯤ ꯅꯨꯄꯤ ꯑꯃ ꯂꯥꯛꯑꯅꯤ ꯅꯨꯄꯤ ꯑꯃ ꯂꯥꯛꯑꯅꯤꯕꯀꯣ ꯑꯗꯨꯁꯨ ꯑꯗꯨ ꯇꯧꯋꯦ ꯑꯗꯥ ꯇꯧꯋꯦ ꯍꯥꯏ ꯑꯃ ꯂꯥꯛꯑꯁꯨ ꯑꯗꯨ ꯇꯧꯏꯦ ꯑꯗꯥ ꯇꯧꯏ ꯑꯃ ꯂꯥꯛꯑꯁꯨ ꯑꯗꯨ ꯇꯧꯋꯤ ꯑꯗꯥ ꯇꯧꯏ ꯍꯥꯏꯔꯗꯤ ꯅꯪꯒꯤ ꯈ꯭ꯋꯥꯏꯗꯒꯤ ꯐꯠꯇꯕꯗꯣ ꯑꯃꯨꯛ
ꯑ ꯑꯁ ꯈꯪꯗꯦꯔ ꯑꯩꯗꯤ ꯃꯨꯟꯅ ꯈꯟꯕꯅꯤꯅ ꯄꯤꯔꯤꯕꯔꯤꯕꯣ
ꯅꯨꯄꯤꯗꯤꯀꯣ ꯍꯥꯏꯕꯗꯤꯀꯣ ꯎ ꯅꯨꯄꯤ ꯃꯤ ꯍꯥꯏꯕꯗꯤꯀꯣ ꯇꯥꯛꯑꯒꯀꯣ ꯂꯣꯏ ꯐꯕꯅꯦꯕꯀꯣ ꯑꯐꯕ ꯇꯧꯔꯒꯅꯦ ꯃꯣꯏ ꯃꯣꯏ ꯃꯤ ꯈꯨꯗꯤꯡꯃꯛ ꯊꯃꯣꯏ ꯄꯥꯟꯕ ꯉꯥꯛꯇꯅꯤꯗꯅꯀꯣ
ꯑꯗꯨ ꯑꯣꯏꯔꯁꯨ ꯃꯤ ꯈꯔꯗꯤ ꯇꯥꯛꯑꯁꯨ ꯍꯥꯏꯕꯗ ꯌꯥꯗꯕ ꯂꯩꯌꯦꯅ
ꯍꯣꯏ ꯍꯥꯏꯔꯒꯅꯦ ꯌꯥꯗ꯭ꯔꯗꯤ ꯆꯠꯈ꯭ꯔꯣꯕꯀꯣ ꯅꯪꯗꯣ ꯑꯣ ꯍꯥꯏꯔꯒ ꯌꯥꯒꯗꯕ ꯃꯤ ꯑꯗꯨꯗꯤꯀꯣ ꯑꯗꯨꯝ ꯍꯥꯏꯌꯣꯕꯀꯣ ꯍꯥꯏꯔꯒꯀꯣ ꯑꯗꯨꯝ ꯒ꯭ꯌꯥꯟ ꯇꯥꯔꯛꯀꯅꯤꯕ ꯃꯣꯏꯁꯨ ꯈꯪꯕ꯭ꯔꯥ
ꯃꯖꯥ ꯆ ꯈꯪ ꯈꯅꯤ ꯑꯗꯨ ꯑꯁ ꯈꯪꯗꯦꯅ ꯑꯗꯨꯒꯨꯝꯕ ꯐꯪꯒꯦꯔꯥ ꯐꯪꯉꯣꯏꯒꯦꯔꯥ ꯄꯨꯟꯁꯤꯗ
ꯐꯪꯒꯅꯤ ꯐꯪꯒꯅꯤ ꯑꯗꯨ ꯈ꯭ꯋꯥꯏ ꯃꯆꯤꯟ ꯀꯟꯕꯒ ꯂꯧꯔꯗꯤ ꯂꯣꯏꯔ ꯂꯣꯏꯔꯦ
ꯑꯁ ꯑꯩꯗꯤ ꯃꯆꯤꯟꯒꯟꯗꯤ ꯄꯥꯝꯗꯦꯍꯦ ꯉꯥꯡꯅ ꯁꯛꯅꯕꯗꯨ ꯑꯩꯗꯤ
ꯄꯥꯝ ꯄꯥꯝꯗꯍꯥꯏꯗ ꯑꯗꯨꯝ ꯌꯥꯝ ꯂꯥꯛꯀꯟꯕꯅꯦ
ꯑꯣ ꯑꯁ ꯂꯥꯛꯀꯟꯕ꯭ꯔꯥ
ꯍꯣꯏ
ꯑꯗꯨꯗꯤ ꯄꯥꯝꯃꯦ ꯄꯥꯝꯃꯦ
ꯑꯩꯅ ꯄꯥꯝꯕꯒꯤ ꯃꯈꯜ ꯍꯥꯏꯌꯔꯥ ꯅꯨꯄꯤꯗ ꯄꯤꯁꯦ ꯃꯁꯝ ꯁꯥꯡꯕ ꯄꯥꯝꯃꯦ
ꯃꯁꯝ ꯁꯥꯡꯕ ꯃꯁꯝꯅ ꯆꯥꯕ ꯌꯥꯕ꯭ꯔꯣꯗꯣ
ꯅꯠꯇꯗ ꯑꯗꯨ ꯑꯣꯏꯁꯨ ꯂꯩꯅ
ꯅꯪꯁꯨ ꯅꯣꯛꯅꯤꯡꯉꯦꯗ ꯍꯣꯏ ꯅꯨꯄꯥꯗꯤ ꯃꯁꯥ ꯁꯥꯡꯕ ꯄꯥꯝꯃꯦ ꯍꯥꯏꯌꯦ ꯑꯗꯨ ꯅꯣꯏꯁꯨ ꯁꯥꯡꯉꯀꯥꯟꯗ ꯈꯪꯒꯅꯤ ꯅꯣꯏꯗꯣ ꯋꯥꯕꯅꯦꯀꯣ
ꯑꯩꯣꯏ ꯊ ꯀ ꯂꯤꯂꯤ ꯈꯣꯏꯔꯤꯕ ꯅꯪꯒꯨꯝꯅꯀꯣ ꯉꯁꯥꯏ ꯍꯥꯏꯕꯗꯨ
ꯑꯩꯗꯤ ꯊꯃꯣꯏꯁꯦ ꯄꯥꯜꯂꯦ
ꯀꯔꯤꯀꯦ ꯋꯥ ꯋꯥ ꯀꯟꯅ ꯀꯟꯅ ꯉꯥꯡꯗꯕ
ꯑꯣ ꯑꯩꯗꯤ ꯋꯥ ꯀꯟꯅ ꯀꯥꯟꯟꯅ ꯉꯥꯡꯕꯅꯦꯍꯦ ꯑꯩ ꯍꯥꯏꯗꯤ ꯁꯥꯎꯅꯤꯡꯉꯗꯤꯀꯣ ꯑꯊꯣꯡ ꯃꯔꯝ ꯈꯪꯗꯕ ꯈꯪꯗꯦ ꯑꯉ ꯉꯉꯥꯡꯗꯦꯗꯤ
ꯆꯤꯗꯨꯗꯤ ꯅꯪꯗꯤ
ꯍꯥꯏꯥꯏꯕꯗꯤꯀꯣ ꯉꯥꯡꯉꯅꯦꯕꯀꯣ ꯑꯗꯨꯒ ꯉꯥꯡꯕ ꯂꯣꯏꯔꯒ ꯑꯗꯨꯝ ꯐꯈ꯭ꯔꯅꯤ ꯉꯥꯏꯍꯥꯛ ꯂꯩꯔꯒꯥ ꯑꯗꯨꯝ ꯐꯈ꯭ꯔꯅꯤ
ꯑꯁ ꯐꯩꯅꯦ ꯑꯗꯨꯀꯨꯝꯕꯥ ꯃꯤꯁꯦ ꯑꯁ ꯑꯩꯗꯤ ꯑꯁ ꯌꯥꯝ ꯀꯩꯅꯣ ꯇꯧꯋꯦꯅꯦ ꯏꯕꯥꯅꯤꯗꯤ ꯎꯞꯄꯣꯖꯤꯠ ꯌꯥꯝ ꯑꯣꯏꯔꯤꯅꯦ ꯏꯗꯤꯀꯣ ꯑꯃꯛ ꯁꯥꯎꯔꯗꯤ ꯑꯁ ꯌꯥ
ꯑꯗ ꯈꯪꯗ꯭ꯔꯦꯗ ꯅꯪꯗꯤꯀꯣ
ꯎꯝ ꯎꯝ
ꯑꯁ ꯈꯪꯗꯦ ꯅꯌꯥꯝꯕꯅ ꯀꯣꯏꯕ ꯅꯨꯄꯤꯗꯨꯗꯤ ꯐꯖꯩꯌꯦ
ꯈꯪꯕ꯭ꯔꯥ ꯑꯁ ꯑꯩ ꯑꯩ ꯐꯥꯎ ꯈꯪꯗꯦꯅꯦ
ꯐꯖꯕꯅꯦ ꯃꯥꯗꯤ ꯅꯨꯄꯤ ꯃꯥꯗꯤ ꯂꯥꯏꯔꯤꯛ ꯇꯝꯕ ꯆꯠꯂꯣ ꯍꯥꯏꯔꯒ ꯅꯨꯄꯤ ꯃꯁꯛ ꯐꯖꯕ ꯇꯝꯃꯒ ꯀꯣꯏꯔꯒ ꯂꯩꯔꯤꯅꯦ
ꯃꯁꯛ
ꯐꯖꯕꯅꯦ
ꯐꯖꯕ꯭ꯔꯥ
ꯐꯖꯕꯥꯅꯦ
ꯀꯃꯥꯏꯅ ꯇꯧꯒꯦ ꯋꯥꯡ ꯆꯥꯎꯕ꯭ꯔꯥ
ꯑꯁ ꯈꯪꯗꯦ ꯑꯗꯨꯗꯤꯀꯣ ꯑꯁꯦꯡꯕꯗꯤ ꯎꯗꯕꯅꯤꯅꯀꯣ ꯐꯣꯇꯣꯗ ꯈꯛꯇꯅꯦꯅ ꯎꯕꯗꯣ
ꯑꯦ ꯀꯃꯥꯏꯅ ꯊꯥꯔꯛꯄ ꯃꯥꯅ ꯅꯪꯉꯣꯟꯗ
ꯊꯥꯔꯛꯄ ꯅꯠꯇꯦꯗ ꯑꯗꯨꯒ ꯃꯥ ꯀꯩꯅꯣ ꯇꯧꯕꯗꯣ ꯈꯪꯕ꯭ꯔꯥ ꯃꯥꯒ
ꯎꯝ
ꯑꯗꯣ ꯑꯗꯨ ꯀꯩꯅꯣ ꯇꯧꯋꯦꯕꯀꯣ ꯃꯥꯁꯨ ꯅꯨꯄꯤ ꯀꯣꯏꯕꯅꯦꯈꯤ ꯑꯃꯨꯛꯃꯨꯛ ꯊꯥꯒꯠꯄꯅꯦ ꯃꯥꯗꯤ
ꯑꯝ
ꯑꯃ ꯌꯥꯝꯅ ꯊꯥꯒꯠꯄ ꯅꯨꯄꯥꯗꯣ ꯅꯠꯇꯕꯀꯣ ꯌꯥꯝꯅ ꯊꯥꯒꯠꯄ ꯅꯨꯄꯥꯗꯤ ꯑꯅꯧ ꯀꯥꯎꯒ ꯃꯕꯅꯤꯒꯤ ꯍꯥꯡꯉꯒ ꯂꯩꯕꯗꯣ ꯑꯗꯨ ꯑꯗꯨ ꯅꯠꯇꯕꯀꯣ
ꯈꯪꯉꯤ ꯈꯪꯉꯤ ꯈꯪꯉꯤ ꯑꯗꯨꯗꯒꯤ ꯈꯪꯕ ꯅꯪ
ꯑꯣ ꯑꯗꯨ ꯃꯥꯗꯤ ꯃꯥꯗꯤ ꯏꯁꯇꯦꯇꯁ ꯀꯩꯀꯥ ꯊꯥꯒꯠꯂꯤꯗꯅꯀꯣ
ꯎꯝ
ꯑꯗꯨꯗ ꯑꯃꯨꯛꯃꯨꯛ ꯌꯥꯝ ꯇꯥꯡꯅ ꯊꯥꯒꯠꯄꯅꯦ ꯐꯣꯇꯣ ꯊꯥꯒꯠꯂꯁꯨꯀꯣ ꯑꯌꯥꯝꯕꯒ ꯑꯃꯗꯣ ꯑꯗꯨꯝ ꯅꯌꯥꯝꯕꯒꯤꯗꯨꯗꯤ ꯈꯪꯗ꯭ꯔꯦ
ꯆꯍꯤ ꯆꯍꯤ ꯕꯦꯔꯣ ꯊꯥꯗ꯭ꯔꯣ ꯃꯥꯅ ꯊꯥꯒꯠꯄꯁꯦ
ꯈꯗꯦꯅꯦ ꯑꯩ ꯀꯥꯎꯈ꯭ꯔꯦꯅꯦ ꯑꯩꯅ ꯂꯛꯅꯕꯅꯦꯕꯀꯣ ꯏꯃꯥꯟꯅꯕꯤ ꯑꯁꯤꯗꯁꯨ ꯂꯩꯔꯝꯕꯅꯦ ꯅꯪꯗꯤ ꯂꯥꯏꯔꯤꯛ ꯇꯝꯕ ꯆꯠꯂꯨ ꯆꯠꯂꯣ ꯍꯥꯏꯔꯒ ꯅꯪꯗꯤ ꯅꯨꯄꯤ ꯀꯣꯏꯔꯒ ꯂꯩꯔꯤꯅꯦ ꯍꯥꯏꯕ ꯑꯦ
ꯅꯨꯄꯤ ꯀꯣꯏꯕ ꯍꯩꯇꯕꯥ ꯃꯥꯟꯂꯦꯗ ꯏꯌꯥꯝꯕꯗꯤ
ꯏꯁ ꯍꯩꯕꯅꯤꯍꯦ
ꯑꯩꯒꯣꯟꯗꯒꯤ ꯍꯩꯔꯝꯒꯔꯃ ꯃꯥꯗꯤ ꯌꯥꯝꯅ ꯋꯥꯗꯨ ꯀꯟꯅ ꯉꯥꯡꯕ ꯍꯩꯇꯕꯅꯦꯕ ꯌꯨꯝꯗꯁꯨ ꯂꯩꯔꯁꯨ
ꯅꯨꯄꯥꯗꯤ ꯑꯗꯨ ꯈꯛꯇꯅꯦꯅꯦ ꯅꯨꯄꯤꯗꯗꯤꯀꯣ ꯅꯨꯄꯤ ꯃꯃꯥꯡꯗꯗꯤꯀꯣ ꯌꯥꯝ ꯉꯥꯡ ꯉꯝꯗꯣꯏꯅꯦ
ꯑꯩꯖꯨ
ꯅꯪꯁꯨ ꯇꯧꯔꯝꯗꯧ ꯃꯥꯜꯂꯦ
ꯏꯌ‌ꯦꯗ‌ꯣ ꯋꯥ ꯉꯥꯡꯕꯒꯤ
ꯅꯪꯗꯤ ꯅꯨꯄꯤ ꯀꯌꯥ ꯁꯨꯔꯒꯦ ꯀꯣꯏꯔꯛꯄ
ꯀꯗꯥꯏꯗꯒꯤ ꯀꯣꯏꯗꯦꯗ ꯑꯉꯥꯡ ꯌꯥꯝ ꯑꯣꯏꯔꯤꯗ ꯑꯩꯈꯣꯏ
ꯑꯁ ꯅꯆꯤꯟ ꯊꯤꯒꯅꯨꯀꯣ ꯅꯪꯗ‌ꯣ
ꯀꯔꯤꯒꯤ ꯅꯨꯄꯤ ꯀꯣꯏꯔꯒ ꯀꯔꯤ ꯀꯥꯟꯅꯕ ꯐꯪꯒꯦꯅꯦ
ꯑꯗꯨꯕꯨꯗꯤ ꯆꯨꯝꯃꯦꯕꯣ ꯍꯣꯏ
ꯍꯌ‌ꯦꯡꯋꯥꯏ ꯂꯩꯕꯛꯇ ꯇꯝꯂꯝꯕ ꯑꯃꯗ‌ꯣ ꯇꯝꯂꯝꯕ ꯑꯃꯗꯨ ꯂꯥꯛꯑꯗꯤ ꯑꯗꯨꯗꯣ ꯀꯣꯏꯒꯦ ꯍꯥꯏꯕ ꯋꯥꯅꯤ ꯑꯗꯨ ꯅꯠꯇ꯭ꯔꯗꯤ ꯄꯥꯝꯕ ꯂꯩꯇ꯭ꯔꯗꯤ ꯈꯣꯏꯅꯤꯡꯗꯦꯗ
ꯑꯁ ꯅꯪꯁꯨ ꯅꯨꯄꯤ ꯌꯥꯝ ꯈꯟꯗꯧ ꯃꯥꯜꯂꯦꯗ
ꯀꯗꯥꯏꯗꯒꯤ ꯈꯪꯗ‌ꯦ
ꯑꯃ ꯑꯃꯨꯛ ꯈꯟ ꯑꯃ ꯑꯃꯨꯛ ꯈꯟ ꯇꯧꯗꯧ ꯃꯥꯜꯂꯦ ꯅꯪꯁꯨꯀꯣ
ꯑꯁ ꯑꯩꯈꯣꯏꯗꯤ ꯈꯜꯂꯗꯤ ꯑꯃꯈꯛꯇꯪ ꯈꯟꯒꯅꯤꯗ ꯅꯪꯒꯤꯗꯤ
ꯀꯔꯤ ꯍꯥꯏꯕꯅꯣ
ꯅꯪꯒꯤ ꯅꯪꯒꯤꯗꯤ ꯍꯥꯏꯕ
ꯑꯩꯉꯣꯟꯗꯗꯤ ꯍꯧꯔꯛꯀꯅꯨ
ꯑꯁ ꯑꯩꯁꯨ ꯈꯪꯉꯦꯗ ꯂꯣꯏꯅꯃꯛ
ꯀꯔꯤ ꯈꯪꯕꯔ ꯅꯪ
ꯈꯪꯗ‌ꯦꯗ ꯑꯇꯩ ꯑꯗꯨꯝ ꯃꯤꯅ ꯃꯤꯅ ꯍꯥꯏꯕꯗꯨ ꯑꯗꯨꯝ ꯇꯥꯕ
ꯑꯩꯁ‌ꯦ ꯍꯧꯖꯤꯛꯁꯦ ꯑꯩꯕꯨꯀꯣ ꯈꯪꯕ꯭ꯔꯥ ꯑ ꯑꯩꯗꯣ ꯍꯧꯖꯤꯛꯁꯦ ꯑꯩ ꯆꯥꯛ ꯆꯥꯔꯅꯤꯕꯀꯣ
ꯎꯝ
ꯑꯗꯣ ꯑꯩꯁꯦ ꯍꯧꯖꯤꯛ ꯑꯃꯨꯛ ꯆꯥꯛ ꯂꯥꯝꯈꯔꯦ
ꯅꯪ ꯆꯥꯛ ꯀꯌꯥꯝ ꯆꯥꯕ ꯉꯝꯗꯦꯅ ꯅꯎꯄꯤ ꯀꯪꯕ꯭ꯔꯥ ꯅꯪ ꯀꯟꯕ꯭ꯔꯥ ꯆꯥꯛ ꯆꯥꯕꯗꯤ
ꯑꯦꯁ ꯏꯅꯥꯎꯅꯨꯄꯤꯗꯤ ꯏꯁ ꯆꯥ ꯆꯥꯕꯁꯨ ꯃꯌꯥꯝ ꯌꯥꯝ ꯆꯥꯔ ꯑꯗꯨ ꯑꯗꯨ ꯑꯣꯏꯔꯁꯨ ꯀꯪꯉꯦ ꯃꯥꯗꯤ
ꯍꯅꯗꯒꯤ ꯅꯣꯏꯔꯝꯅꯤ ꯅꯀꯣ
ꯍꯣꯏ ꯈꯔ ꯈꯔ ꯈꯔ ꯂꯣꯏꯔꯝꯃꯅꯦ
ꯑꯁ ꯃꯁꯥꯗꯨ
ꯌꯥꯗ꯭ꯔꯦ
ꯃꯁꯥ ꯀꯩꯗꯧꯈ꯭ꯔꯕ ꯍꯧꯖꯤꯛꯇꯤ ꯎꯗꯕ ꯀꯨꯏꯔꯦ
ꯀ‌ꯪ ꯍꯧꯖꯤꯛꯇꯤ ꯐꯖꯅ ꯀꯪꯉꯦꯕ ꯃꯥ
ꯃꯥ ꯗꯥꯏꯠ ꯇꯧꯕꯩꯅ ꯏꯁ
ꯑꯗꯨ ꯃꯥꯗꯣ ꯈꯪꯕ꯭ꯔꯥ ꯃꯥ ꯍꯧꯖꯤꯛ ꯌꯥꯝ ꯀꯪ ꯈꯔꯦ ꯑꯩꯅ ꯍꯧꯖꯤꯛ ꯌꯥꯝ ꯅ‌ꯣꯏꯈꯔꯦꯕꯀ‌ꯣ
ꯑꯁ ꯅꯣꯏꯕꯅ ꯅꯣꯏ ꯈꯪꯗꯦꯗ ꯑꯩꯉꯣꯟꯗꯒꯤ ꯍꯦꯜꯂꯝꯒꯗꯔ ꯅꯪ
ꯍꯣꯏ ꯍꯦꯜꯂꯝꯕꯁꯨ ꯌꯥꯏ ꯑꯩꯗꯤ ꯋꯦꯠ ꯐꯤꯐꯇꯤ ꯐꯥꯏꯚꯅꯦ
ꯑꯦ ꯑꯩꯅ ꯍꯦꯜꯂꯦꯇ ꯑꯗꯨꯗꯤ
ꯅꯪ ꯀꯌꯥꯅꯣ
ꯑꯦ ꯐꯤꯐꯇꯤ ꯑꯦꯠ ꯂꯩꯌ‌ꯦ
ꯀ‌ꯦꯑꯦ ꯑꯗꯨ ꯅꯪꯁꯨ ꯌꯥꯝꯃꯦꯀꯣ ꯑꯗꯨꯗꯤ ꯑꯗꯨꯝ ꯌꯥꯏꯌꯦ ꯅꯪ ꯍꯥꯏꯠ ꯀꯌꯥꯅꯣ ꯑꯗꯨꯗꯤ ꯅꯪꯁꯨ ꯅ‌ꯦꯝ ꯕꯗꯤ ꯃꯥꯜꯂ‌ꯦ
ꯅꯣ ꯅꯦꯝꯃꯦꯗ
ꯍꯣꯏ ꯅꯪ ꯅꯦꯝꯃꯦꯕ ꯑꯩꯁꯨ ꯈꯪꯉꯦꯕ
ꯅꯪ ꯀꯦꯔ
ꯑꯩꯗꯤ ꯎ ꯐꯥꯏꯚ ꯄꯣꯏꯟ ꯇꯨ ꯈꯔ ꯌꯥꯎꯒꯦ ꯇꯧꯋꯦ
ꯑꯁ ꯋꯥꯡꯉꯦꯍꯦ ꯑꯗꯨꯗꯤ
ꯎꯝ ꯑꯩꯁ ꯃꯁꯥꯁꯨ ꯋꯥꯡꯕꯅꯦꯕꯀꯣ
ꯑꯩꯗꯤ ꯐꯣꯔ ꯄꯣꯏꯟ ꯑꯦꯠ ꯐꯣꯔ ꯄꯣꯏꯟ ꯁꯤꯛꯁꯀꯨꯝꯕ ꯑꯣꯏꯔꯕꯅꯤꯗ ꯅꯦꯝꯕꯅꯦ ꯑꯩꯗꯤ
ꯅꯨꯡꯉꯥꯏꯇꯦꯅꯦ ꯑꯗꯨꯗꯤ ꯅꯪ ꯑꯗꯨꯗꯤ ꯑꯩꯅ ꯅꯪꯕꯨ ꯄꯣꯔꯒ ꯆꯠꯂꯁꯨ ꯌꯥꯏꯅꯦ ꯑꯗꯨꯗꯤ
ꯑꯁ ꯄꯣꯕ ꯉꯝꯃꯣꯏꯍꯦ ꯑꯩ ꯌꯥꯝ ꯂꯨꯝꯕꯅꯦ
ꯑꯩꯒ ꯑꯩꯒ ꯋꯦꯠ ꯌꯥꯝ ꯈꯦꯠꯅꯕ ꯅꯠꯇꯕꯗꯨꯕꯨ ꯉꯝꯒꯅꯤꯅ